ꯑꯥ ꯃꯔꯨꯞ ꯉꯥꯡꯂꯤꯕ ꯁꯛꯂꯤꯕꯁꯤꯡ ꯑꯁꯤ ꯐꯖ ꯐꯖꯅ ꯇꯥꯕꯤꯕ ꯅꯠꯇ꯭ꯔꯥ
ꯑꯥ ꯇꯥꯔꯦ ꯇꯥꯔꯦ ꯃꯔꯨꯞ ꯑꯩ ꯐꯅ ꯇꯥꯖꯔꯦ ꯑꯩꯩꯅ ꯉꯥꯡꯕꯁꯤꯗꯤ ꯐꯖꯅ ꯇꯥꯕꯤꯔꯕ꯭ꯔꯥ
ꯇꯥꯔꯦ ꯇꯥꯔꯦ ꯃꯔꯨꯞꯅ ꯢꯈꯪ ꯈꯪꯍꯧꯗꯅ ꯆꯥꯛ ꯆꯥꯔꯝꯗꯥꯢꯁꯤꯗ ꯐꯣꯟ ꯇꯧꯁꯤꯟꯕꯤꯔꯛꯄꯁꯤꯕꯨ ꯀꯔꯤ ꯂꯩꯔꯦ ꯀꯔꯤ ꯋꯥꯔꯤ ꯁꯥꯟꯅꯁꯤ ꯍꯥꯏꯕꯗꯣ ꯑꯗꯨ ꯊꯝꯕꯤꯌꯨ
ꯃꯔꯨꯞꯀ ꯁꯨꯝ ꯄꯨꯟꯗꯕ ꯀꯨꯏꯔꯦ ꯀꯔꯤꯒꯨꯝꯕ ꯖꯒꯥ ꯑꯃꯗ ꯀꯣꯏꯔ ꯈꯣꯠꯂꯒ ꯁꯨꯝ ꯃꯊꯦꯜꯗ ꯀꯣꯏꯔ ꯑꯃ ꯆꯥꯃꯤꯟꯅ ꯁꯗꯅ ꯏꯆꯝ ꯆꯨꯝꯅ ꯁꯨꯝ ꯐꯣꯟ ꯇꯧꯔꯛꯄꯅꯤ ꯃꯔꯨꯞꯄꯨ ꯆꯥꯛ ꯆꯥ ꯆꯥꯅ ꯋꯥꯔꯤ ꯋꯥꯇꯥꯏ ꯁꯨꯝ ꯉꯥꯏꯍꯥꯛ ꯇꯧꯕ ꯌꯥꯒꯗ꯭ꯔꯣ
ꯌꯥꯅꯤ ꯃꯔꯨꯞ ꯆꯅꯥ ꯆꯥꯅ ꯑꯗꯨꯝ ꯈꯨꯝꯖꯔꯛꯀꯦ ꯃꯔꯨꯞ ꯃꯈꯥ ꯑꯗꯨꯝ ꯇꯥꯕꯤꯔꯛꯑꯣ ꯑ ꯃꯗꯨꯒꯤ ꯍꯤꯔꯝꯗꯨ ꯑꯩꯅꯁꯨ ꯌꯥꯝꯅ ꯄꯥꯝꯖꯕ ꯍꯥꯏꯇꯥꯥꯔꯦꯅꯦ ꯑꯩꯒꯤ ꯄꯨꯟꯁꯤꯒꯁꯨ ꯌꯥꯝꯅ ꯆꯨꯅꯖꯕ ꯍꯤꯔꯝ ꯑꯃꯅꯤ ꯆꯥꯕ ꯊꯛꯄꯅꯤꯕꯨ ꯍꯥꯏꯕ ꯇꯥꯔꯒꯗꯤ ꯑꯩꯈꯣꯏ ꯈꯣꯟꯊꯤ ꯐꯥꯎꯕ ꯑꯗꯨꯝ ꯑꯗꯨꯝ ꯆꯥꯖꯔꯒꯦꯅ ꯂꯩꯖꯔꯛꯄꯣ ꯑꯗꯨꯒꯨꯝꯕ ꯃꯤꯑꯣꯢ ꯑꯃꯅꯤ ꯑꯗꯨ ꯃꯈꯥ ꯇꯥꯕꯤꯔꯛꯑꯣ ꯃꯔꯨꯞ
ꯌꯥꯝ ꯅꯨꯡꯉꯥꯏꯖꯩ ꯃꯔꯨꯞꯅ ꯑꯩꯈꯣꯏꯒꯤ ꯃꯔꯨꯞꯁꯦ ꯈꯣꯟꯊꯤ ꯌꯥꯝ ꯆꯥꯕꯤꯔꯛꯄ ꯃꯥꯜꯂꯦꯀꯣ ꯑꯩꯈꯣꯏꯒꯤ ꯌꯦꯡꯕꯗꯁꯨ ꯈꯣꯟꯊꯤ ꯃꯥꯜꯂꯦ ꯍꯥꯏꯇꯥꯔꯦꯀꯣ ꯃꯔꯨꯞꯁꯦ ꯑꯗꯣ ꯆꯥꯛꯁꯨ ꯁꯨꯝ ꯂꯧꯈꯠꯄꯤꯌꯨ
ꯑꯥꯎ ꯐꯒꯅꯤ ꯃꯔꯨꯞ ꯑꯩꯁꯦ ꯑꯗꯨꯝ ꯈꯣꯟꯊꯤ ꯑꯗꯨꯝ ꯆꯥꯖꯔꯛꯑꯦ ꯑꯉꯥꯡ ꯑꯣꯏꯔꯤꯉꯩꯗꯒꯤ ꯍꯧꯅ ꯍꯧꯖꯤꯛꯁꯨ ꯑꯗꯨꯝ ꯆꯥꯔꯤ ꯑ ꯆꯥꯗꯅꯁꯨ ꯂꯩꯒꯅꯤ ꯍꯥꯏꯅ ꯊꯝꯖꯒꯦ ꯃꯔꯨꯞ
ꯌꯥꯝ ꯅꯨꯡꯉꯥꯏ ꯑꯗꯣ ꯃꯔꯝ ꯆꯥꯒꯗꯧꯔꯤꯕ ꯆꯥꯛ ꯌꯦꯟꯁꯥꯡꯗꯨꯕꯨ ꯀꯩꯀꯩ ꯃꯊꯦꯠꯅꯣ
ꯃꯔꯨꯞ ꯍꯦꯟꯖꯥꯡꯁꯦ ꯎꯝ ꯀꯥꯡꯁꯣꯏꯒꯨꯝꯕ ꯑꯃ ꯑꯣꯏꯕ ꯃꯥꯜꯂꯦ ꯑꯇꯩ ꯑꯇꯣꯞꯄ ꯊꯣꯏꯗꯣꯡ ꯍꯦꯟꯗꯣꯡꯄ ꯑꯍꯥꯎꯕꯗꯤ ꯌꯥꯎꯖꯗ꯭ꯔꯦ ꯑ ꯃꯁꯤꯅ ꯐꯅ ꯐꯅꯕ ꯑꯗꯨꯝ ꯂꯧꯈꯠꯆꯔꯒꯦ ꯑꯁꯤ ꯑꯁꯤꯗ ꯑꯃꯨꯛ ꯍꯥꯎ ꯑꯗꯨꯝ ꯆꯥꯕꯗ ꯂꯥꯛꯀꯗꯧꯔꯤꯕ ꯍꯥꯏꯖꯕ ꯇꯥꯔꯦꯅꯦ
ꯐꯩ ꯐꯩ ꯐꯩ ꯑꯗꯨꯗꯤ
ꯎꯝ ꯋꯥꯔꯤ ꯃꯈꯥ ꯑꯗꯨꯝ ꯇꯥꯕꯤꯔꯧ ꯃꯔꯨꯞ
ꯑꯩ ꯋꯥꯔꯤ ꯁꯨꯝꯖꯤꯠ ꯂꯤꯖꯔꯛꯀꯦ ꯁꯨꯝꯗꯧꯕꯅꯤ ꯃꯔꯨꯞꯁꯦ ꯀꯨꯟ ꯑꯈꯣꯏꯒꯤ ꯆꯥꯃ ꯊꯛꯄꯁꯤ ꯃꯌꯥꯝꯅꯕꯨꯗꯤ ꯍꯥꯏꯅꯩ ꯈꯨꯏ ꯑꯈꯣꯏ ꯍꯤꯡꯅꯕꯒꯤ ꯆꯥꯕꯅꯦ ꯍ ꯆꯥꯅꯕꯒꯤ ꯍꯤꯡꯕ ꯅꯠꯇꯦꯗꯅ ꯑꯍꯜ ꯂꯃꯟꯁꯤꯡꯅꯕꯨꯗꯤ ꯍꯥꯏꯕꯤ ꯑꯗꯨꯕꯨ ꯊꯕꯛ ꯋꯥꯅ ꯁꯨꯔꯨꯔꯒ ꯊꯕꯛ ꯏꯪꯈꯥꯡꯒ ꯆꯠꯊꯣꯛꯎꯔꯒ ꯍꯥꯏꯇꯥꯔꯦ ꯃꯔꯨꯞ ꯑꯍꯤꯡ ꯇꯨꯝ ꯑꯍꯤꯡ ꯒꯖꯤ ꯇꯨꯝꯗꯕꯤꯗ ꯍꯦꯛꯇ ꯋꯥꯅꯒꯩ ꯅꯣꯡꯖꯥ ꯅꯣꯡꯖꯨ ꯅꯨꯡꯁꯥ ꯃ ꯆꯠꯂꯨꯔꯒ ꯍꯜꯂꯛꯄ ꯃꯇꯝꯗ ꯑꯈꯣꯏꯒꯤ ꯍꯤꯡꯅꯅꯕ ꯆꯥꯕꯅꯦꯗꯅ ꯏꯁꯤꯡ ꯇꯣꯠꯂꯒ ꯆꯥꯛ ꯆꯪ ꯆꯥꯛ ꯆꯥꯕꯗꯨꯗꯤ ꯌꯥꯔꯛꯇꯕ ꯍꯥꯏꯇꯥꯔꯦ ꯃꯗꯨꯀꯣ ꯃꯁꯤ ꯃꯣꯏꯅ ꯍꯥꯏꯅꯔꯤꯁꯤ ꯁꯤ ꯑꯃꯔꯣꯝꯗꯕꯨꯗꯤ ꯆꯨꯝꯕ ꯑꯗꯨꯗ ꯑꯃꯔꯣꯝꯗ ꯃꯨꯛ ꯂꯥꯜꯂꯦ ꯍꯥꯏꯖ ꯇꯥꯔꯦ ꯕꯤꯝꯃꯛꯅꯁꯨ ꯍꯥꯏꯕꯤꯒ꯭ꯔꯦ ꯃꯍꯥꯚꯥꯔꯠꯇ ꯑꯈꯣꯏꯅ ꯆꯥꯗ꯭ꯔꯒꯗꯤ ꯀꯗꯥꯏꯗꯩꯩ ꯀꯟꯗꯧꯔꯤ ꯆꯥꯗ꯭ꯔꯒꯗꯤ ꯀꯗꯥꯏꯗꯒꯤ ꯊꯕꯛ ꯁꯨꯗꯨꯔꯤ ꯑꯗꯨꯅ ꯆꯥꯕ ꯍꯥꯏꯕꯁꯤ ꯌꯥꯝꯅ ꯃꯔꯨ ꯑꯣꯏ ꯎꯔꯦ ꯑꯗꯨꯅ ꯍꯤꯡꯅꯕꯒꯤ ꯆꯥꯕ ꯅꯠꯇꯦ ꯑꯈꯣꯏ ꯆꯥꯅꯕꯁꯨ ꯍꯤꯡꯒꯗꯕꯅꯤ ꯁꯤꯅꯤ ꯍꯥꯏꯖꯦ ꯑꯗꯨꯅ ꯐꯔꯦ ꯃꯔꯨꯞ ꯆꯥꯛ ꯆꯥ ꯆꯥꯅ ꯎꯝ ꯆꯥꯛ ꯆꯥ ꯆꯥꯅ ꯑꯩ ꯁꯨꯝ ꯋꯥꯔꯤ ꯇꯧꯖꯔꯛꯀꯦ ꯑꯈꯣꯏꯅ ꯑꯩꯅ ꯃꯔꯨꯞꯇ ꯍꯥꯏꯖꯅꯤꯡꯉꯤꯖꯤ ꯍꯟꯗꯛ ꯈꯔ ꯁꯪꯕ ꯅꯨꯃꯤꯠ ꯑꯃꯗ ꯑꯈꯣꯏꯒꯤ ꯀꯥꯡꯒ ꯌꯧꯁꯤꯜꯂꯛꯄ ꯁ꯭ꯋꯥꯏꯁꯤꯗ ꯀꯥꯡ ꯃꯅꯨꯡꯃꯛꯇꯤ ꯅꯨꯡꯉꯥꯏꯇ꯭ꯔꯦ ꯀꯥꯡ ꯃꯃꯥꯡꯗ ꯍꯥꯏꯇꯥꯔꯦ ꯃꯔꯨꯞ ꯑꯈꯣꯏꯒꯤ ꯖꯒꯥ ꯃꯐꯝ ꯆꯥꯕ ꯏꯁꯤꯡ ꯂꯣꯛꯀ ꯂꯩꯕ ꯂꯥꯏꯐꯝ ꯇꯤꯟꯐꯝ ꯀꯟꯗꯕ ꯈꯔ ꯏꯪꯕ ꯖꯒꯥ ꯑꯃꯗ ꯈꯣꯏꯒꯤ ꯃꯔꯨꯞ ꯑꯅꯤ ꯑꯍꯨꯝ ꯍꯧꯅꯔꯒ ꯌꯥꯝꯅ ꯍꯥꯎꯕ ꯍꯥꯎꯇꯕ ꯏꯆꯝ ꯆꯝꯕ ꯑꯈꯣꯏ ꯑꯣꯛ ꯑꯃ ꯀꯩ ꯑꯃ ꯁꯨꯝꯀꯣ ꯁꯟ ꯑꯃ ꯑꯗꯨꯝ ꯆꯐꯨꯒꯨꯝꯗꯒ ꯊꯣꯡꯉꯒ ꯑꯩꯈꯣꯏꯒꯤ ꯃꯁꯥ ꯅꯥꯟꯅ ꯏꯁꯤꯡ ꯃꯊꯛꯇꯒ ꯑꯩꯈꯣꯏꯒꯤ ꯆꯠ ꯇꯤꯒꯤ ꯁꯥꯥꯟꯅꯩ ꯏꯔꯨꯖꯕꯤ ꯁꯥꯟꯅꯗꯅ ꯇꯧꯔꯒ ꯁ ꯆꯥꯖꯅꯤꯡꯕ ꯍꯥꯏꯇꯥꯔꯦ ꯃꯔꯨꯞ ꯑꯗꯨꯒꯤ ꯃ ꯊꯤꯜ ꯂꯨꯀꯣꯏꯒꯤ ꯃꯇꯥꯡꯁꯤꯗꯤ ꯑꯩꯅ ꯍꯥꯟꯅ ꯍꯥꯏꯖꯔꯔꯣꯏꯒꯦ ꯃꯔꯨꯞꯅ ꯀꯔꯤ ꯀꯔꯤ ꯆꯥꯕꯤꯅꯤꯡꯕꯗꯨ ꯇꯦꯟꯇꯛꯅ ꯍꯥꯟꯅ ꯄꯟꯕꯤꯔꯝꯃꯨ
ꯃꯔꯨꯞꯅ ꯍꯧꯗꯣꯄꯤꯔꯛꯏꯕ ꯏꯪꯖꯥꯡꯁꯤꯡꯗꯨꯒꯗꯤ ꯑꯗꯨꯛꯀꯤ ꯃꯇꯤꯛ ꯈꯦꯠꯅꯒ꯭ꯔꯦ ꯑꯗꯨꯅ ꯑꯩꯁꯦ ꯈꯤꯇꯪ ꯅꯨꯡꯉꯥꯏꯇꯕ ꯑꯃꯖꯨ ꯄꯣꯛꯆꯩ ꯑꯗꯨꯕꯨ ꯃꯔꯨꯞ ꯊꯝꯖꯒꯦ ꯇꯤꯟꯖꯨ ꯌꯣꯠꯂꯤ ꯑꯗꯨꯒ ꯃꯔꯨꯞ ꯑꯈꯣꯢꯒꯤ ꯑꯣꯛ ꯈꯇ ꯅꯠꯇꯕ ꯑꯈꯣꯏꯒꯤ ꯑꯩꯖꯦ ꯥꯗꯥꯏꯇꯤꯡ ꯄ꯭ꯔꯣꯁꯦꯁꯇꯕꯨꯗꯤ ꯂꯩꯖꯔꯤ ꯑꯗꯨꯕꯨ ꯑꯗꯨ ꯑꯣꯏꯕ ꯇꯥꯔꯒꯁꯨ ꯃꯔꯨꯞꯅ ꯆꯥꯁꯦ ꯍꯥꯏꯔꯕꯅꯤꯅ ꯈꯦꯆꯤꯒ ꯑꯣꯛꯀ ꯑꯈꯣꯏꯒꯤ ꯁꯟ ꯊꯣꯡꯕ ꯂꯩ ꯂꯩꯕ ꯃꯌꯥꯝꯁꯤ ꯑꯝꯇ ꯐꯖꯅ ꯀꯔꯤ ꯀꯔꯤ ꯂꯩꯒꯦ
ꯆꯥꯛꯇꯤ ꯇꯣꯛꯆꯔꯕꯅꯤ ꯃꯔꯨꯞ ꯑꯗꯨꯕꯨ ꯑꯩꯁꯨ ꯇꯤꯟꯗꯤ ꯆꯨꯝꯃꯛꯐꯒꯨꯝ ꯇꯧꯕ ꯍꯥꯏꯇꯥꯔꯦꯀꯣ ꯃꯔꯨꯞꯀꯤ ꯋꯥ ꯇꯥꯁꯤꯗ ꯍꯥꯏꯗꯤ ꯑꯩꯖꯦ ꯍꯤꯡꯅꯕꯒꯤ ꯆꯥꯕꯅꯤꯖꯦ ꯍꯦ ꯍꯦꯛ ꯀꯥꯎꯊꯣꯛꯆꯕ ꯍꯥꯏꯇꯥꯔꯦꯀꯣ ꯑꯍꯥꯎ ꯊꯦꯟ ꯀꯌꯥꯝꯁꯦ ꯎꯕꯗ ꯈꯣꯏꯒꯤ
ꯇꯧꯁꯤ ꯃꯔꯨꯞ ꯑꯩ ꯈꯦꯆꯤ ꯍꯧꯕꯒꯤ ꯗꯤ ꯑꯩꯖꯦ ꯑꯗꯨꯛꯀꯤ ꯃꯇꯤꯛ ꯑꯩꯈꯣꯏꯒꯤ ꯃꯃꯤꯡ ꯆꯠꯂꯕ ꯃꯤꯁꯛ ꯑꯃꯅꯤ꯫ ꯑꯗꯨꯅ ꯍꯟꯗꯛꯀꯤꯁꯤ ꯊꯝꯅꯥꯒ ꯍꯦꯛꯑꯒ ꯑꯩꯈꯣꯏꯒꯤ ꯊꯝꯅꯥ ꯁꯤꯗ ꯐꯣꯡ ꯐꯣꯡ ꯁꯥꯕ ꯈꯦꯆꯤ ꯁꯤ ꯐꯖꯅ ꯑꯩꯈꯣꯏꯒꯤ ꯍꯥꯞꯄꯦ ꯍꯥꯏ ꯔꯒ ꯅꯥꯀꯟꯁꯤꯗ ꯃꯣꯔꯣꯛ ꯑꯆꯥꯔ ꯐꯠꯖꯕ ꯑꯃ ꯍꯥꯞꯄꯒ ꯈꯣꯏꯒꯤ ꯀꯪꯅ ꯉꯧꯕ ꯑꯣꯛꯒ ꯁꯟꯒ ꯊꯣꯡꯃꯤꯟꯅꯕꯁꯦ꯫ ꯃꯁꯤꯁꯤ ꯃꯨꯔꯛ ꯃꯨꯔꯛ꯫ ꯃꯣꯔꯣꯛ ꯁꯥꯔꯞ ꯃꯍꯤ ꯌꯥꯎꯍꯟꯗꯕꯤꯗ ꯃꯁꯤ ꯁꯣꯏꯕꯨꯝ ꯈꯤꯇꯪ ꯊꯥꯛꯑꯒ꯫ ꯉꯧꯖꯔꯦ ꯍꯥꯏꯔꯒ ꯑꯩꯈꯣꯏꯒꯤ꯫ ꯀꯣꯟꯅꯕ ꯃꯅꯥ ꯃꯁꯤꯡ ꯑꯃꯅꯤ ꯇꯧꯔꯒ ꯃꯁꯤ ꯐꯖꯅ ꯁꯂꯥꯠ ꯑꯃ ꯁꯦꯝꯃꯒ ꯂꯧ ꯈꯠꯂꯒꯗꯤ ꯃꯁꯤ ꯈꯣꯏ ꯆꯍꯤ ꯁꯥꯡꯇꯣꯛꯀꯗꯕ ꯃꯥꯜꯂꯦ ꯍꯥꯏꯇꯥꯔꯦ ꯄꯨꯟꯁꯤꯁꯦꯀꯣ ꯃꯔꯨꯞ꯫ ꯃꯔꯨꯞꯀꯤ ꯃꯣꯠꯇ ꯀꯩ ꯊꯝꯒꯦ꯫
ꯎꯝ ꯑꯆꯨꯝꯕꯅꯦ ꯃꯔꯨꯞ꯫ ꯆꯥꯔꯤꯕ ꯍꯦꯟꯁꯥꯡ ꯌꯥꯝ ꯊꯤꯅ ꯆꯥꯅꯗ꯭ꯔꯦ ꯃꯔꯨꯞꯀ ꯁꯥꯟꯅꯔꯤꯕ ꯋꯥꯔꯤ
ꯑ ꯃꯔꯨꯞ ꯑꯩꯒꯤ ꯃꯣꯠꯇ ꯈꯤꯇꯪ ꯊꯝꯖꯒꯦ ꯃꯔꯨꯞꯅ ꯑꯍꯥꯟꯕꯗ ꯍꯥꯏꯕꯤꯈꯤꯕ ꯑꯈꯣꯏꯒꯤ ꯆꯥꯅꯕꯒꯤ ꯍꯤꯡꯕ꯭ꯔꯥ ꯍꯤꯡꯅꯕꯒꯤ ꯆꯥꯕ꯭ꯔꯥ ꯍꯥꯏꯕ ꯑꯩꯒꯤ ꯋꯥꯈꯟꯗꯗꯤ ꯃꯔꯨꯞ꯫ ꯆꯥꯅꯕꯒꯤꯗꯃꯛꯇ ꯍꯤꯡꯕꯅꯦ ꯍꯥꯏꯅ ꯊꯝꯖꯒꯦ ꯃꯔꯝꯗꯤ꯫ ꯑꯩꯈꯣꯏꯅ ꯁꯨꯔꯤꯕ ꯇꯥꯜꯂꯤꯕ ꯄꯩꯁꯥꯁꯤꯡ ꯁꯤ ꯀꯔꯤ ꯇꯧꯅꯕꯅꯣ ꯆꯥꯕ ꯋꯥꯠꯇ꯭ꯔꯒꯗꯤ ꯄꯩꯁꯥ ꯁꯥꯖ ꯇꯥꯂꯝꯃꯣꯏ ꯈꯣꯏꯒꯤ ꯋꯥꯈꯜꯁꯤꯗ ꯑꯩꯈꯣꯏ ꯆꯥꯅꯤꯡꯕ ꯄꯣꯛꯑꯝꯗ꯭ꯔꯒꯗꯤ ꯄꯩꯁꯥꯁꯨ ꯇꯥꯜꯂꯝꯃꯣꯢ ꯑꯗꯨꯅ ꯍꯤꯡꯅꯕꯒꯤꯗꯃꯛꯇ ꯆꯥꯕ ꯅꯠꯇꯦ꯫ ꯆꯥꯅꯕꯒꯤꯗꯃꯛꯇ ꯍꯤꯡꯕꯅꯤ ꯍꯥꯏꯕꯁꯤ ꯊꯝꯖꯒꯦ ꯃꯔꯨꯞꯒꯤ ꯋꯥꯈꯜꯂꯣꯟꯗꯗꯤ ꯀꯔꯤꯅꯤ ꯂꯩꯖꯩ ꯑꯩꯗꯤ ꯑꯍꯥꯜ ꯂꯥꯃꯟꯅ ꯊꯝꯕꯤꯔꯤ ꯁꯤꯅ ꯂꯥꯟꯂꯦ ꯍꯥꯢꯅ ꯊꯝꯖꯒꯦ꯫
ꯑꯩ ꯏꯁꯥꯃꯛ ꯁꯨꯅꯤ ꯃꯗꯣ ꯑꯩꯈꯣꯏ ꯑꯩꯁꯤ ꯃꯔꯨꯞ ꯌꯥꯝ ꯆꯥꯒꯟꯕ ꯃꯤꯗꯤ ꯑꯣꯏꯗꯦ ꯑꯗꯨꯕꯨ ꯃꯤ ꯑꯍꯨꯝ ꯃꯅꯤꯅ ꯆꯥꯕ ꯆꯥꯡꯗ ꯅꯣꯡꯃꯗꯤ ꯆꯥꯏ ꯍꯥꯏꯇꯥꯔꯦꯀꯣ ꯑꯩ ꯌꯥꯝ ꯆꯥꯕ ꯃꯤꯗꯤ ꯅꯠꯆꯗꯦ ꯑꯩꯒꯤ ꯍꯛꯆꯥꯡꯁꯨ ꯌꯥꯝ ꯆꯥꯎꯕ ꯅꯠꯆꯗꯦ ꯑꯗꯨꯝ ꯈꯣꯏ ꯁꯖꯥꯎ ꯃꯤꯖꯥꯎ ꯑꯩꯈꯣꯏꯒꯤ ꯏꯔꯣꯏꯒꯨꯝꯕꯅꯤ ꯍꯥꯏꯖ ꯇꯥꯔꯦ ꯌꯥꯝꯅ ꯆꯟꯕꯕꯨꯗꯤ ꯅꯠꯆꯗꯕ ꯑꯩꯈꯣꯏꯒꯤ꯫ ꯏꯔꯣꯏ ꯑꯃꯅ ꯆꯥꯒꯗꯕꯁꯤ ꯑꯩꯅ ꯑꯌꯨꯛꯀꯤ ꯕ꯭ꯔꯦꯛꯐꯥꯁꯇ ꯂꯣꯏꯁꯟꯕ ꯍꯥꯏ ꯇꯥꯔꯦ꯫ ꯑꯗꯣ ꯌꯥꯝ ꯀꯟꯅꯁꯨ ꯏꯁꯥꯁꯦ ꯄꯟꯖꯔꯣꯏꯒꯦ ꯃꯔꯝꯗꯤ ꯑꯩꯈꯣꯏ꯫ ꯑꯩ ꯢꯇꯥꯎꯁꯨ ꯑꯗꯨꯛꯀꯤ ꯃꯇꯤꯛ ꯑꯩꯅ ꯈꯪꯖꯕ ꯃꯤꯁꯛꯅꯤ ꯀꯔꯝꯕ ꯃꯤꯑꯣꯏꯅꯣꯁꯦ ꯑꯩꯈꯣꯏ ꯏꯁꯤꯡꯗ ꯇꯣꯠꯂꯒ ꯀꯣꯝꯄꯥꯛ ꯑꯃ ꯆꯥꯕ ꯉꯝꯕ ꯃꯤꯑꯣꯏꯅꯤ꯫ ꯑꯗꯨꯅ ꯑ ꯋꯥꯔꯤꯁꯤ ꯀꯥ ꯍꯦꯟꯅ ꯀꯣꯏꯊꯣꯛꯇꯕꯤꯗ ꯍꯟꯗꯛꯀꯤ
ꯃꯈꯥ ꯇꯕꯤꯔꯛꯎꯨ ꯃꯔꯨꯞ꯫
ꯑꯥ ꯏꯃꯥꯟꯅꯕ ꯀꯌꯥ ꯍꯧꯁꯤ ꯍꯥꯏꯅꯣ꯫
ꯂꯩꯔꯤꯕ ꯐꯨꯂꯤꯕ ꯕꯥꯕꯨꯍꯣꯏ ꯀꯔꯤ ꯍꯣꯏ ꯍꯧꯔꯒ ꯑꯗꯨꯝ ꯏꯆꯝ ꯆꯝꯅ ꯑꯗꯨꯝ ꯂꯣꯏꯁꯤꯜꯂꯒꯦ ꯃꯔꯨꯞ ꯌꯥꯝ ꯍꯧꯔꯨꯕꯒꯤ ꯀꯥꯟꯅꯕ ꯍꯥꯏꯗꯤ ꯆꯥꯕ ꯐꯪꯍꯧꯔꯣꯢ꯫
ꯑꯗꯣ ꯃꯔꯨꯞꯅ ꯅꯥꯍꯥꯃꯨꯛ ꯄꯟꯕꯤꯔꯝꯕ ꯑꯈꯣꯏꯒꯤ ꯂꯣꯛ ꯂꯩꯕ ꯖꯒꯥ ꯑꯈꯣꯏ ꯎꯆꯥꯟꯒ ꯍꯧꯕ ꯖꯒꯥꯗꯨꯕꯨ꯫ ꯑꯩꯈꯣꯏꯒꯤ꯫ ꯃꯗꯨꯕꯨ ꯃꯤꯒ ꯌꯥꯝ ꯂꯥꯛꯅꯕ꯭ꯔꯣ ꯅꯠꯇ꯭ꯔꯒ ꯑꯩꯈꯣꯏ ꯁꯣꯝꯅ ꯇꯧꯁꯤꯔꯣ ꯃꯔꯨꯞ ꯀꯃꯥꯏꯅ ꯇꯧꯕꯅꯣ ꯃꯐꯝꯗꯨꯕꯨ ꯅꯠꯇ꯭ꯔꯒ ꯑꯈꯣꯏꯒꯤ ꯑꯈꯣꯏꯒꯤ ꯈꯔ ꯂꯥꯝꯅ ꯆꯠꯁꯤꯔꯥ꯫
ꯈꯔ ꯂꯥꯞꯅ ꯆꯠꯅꯤꯡꯕꯅꯤ ꯑꯗꯣ ꯁꯦꯇꯔꯖꯤꯠꯇ ꯍꯥꯏꯐꯦꯠ ꯍꯪꯉꯒ ꯑꯩꯈꯣꯏ ꯀꯔꯥꯏꯗ ꯆꯠꯁꯤꯒꯦꯗꯣ ꯑꯝ ꯈꯟꯅꯔꯒ ꯆꯠꯄꯅꯗꯤ ꯐꯩ꯫ ꯐꯖ ꯐꯖꯕ ꯃꯐꯝꯒꯤ ꯂꯩ ꯍꯥꯏꯔꯤꯕ ꯃꯔꯨꯞ ꯑꯣꯏꯒꯤ ꯑꯗꯣꯝꯒꯤꯀꯣ ꯑꯗꯨꯅ ꯈꯔ ꯌꯥꯒꯗꯕ꯫ ꯌꯨ ꯅꯣꯡ ꯊꯥꯛꯑꯁꯨ ꯌꯥꯒꯗꯕ ꯃꯐꯝ ꯑꯃ ꯈꯜꯂꯒ ꯐꯖꯟ ꯆꯠꯁꯦ꯫
ꯃꯔꯨꯞ ꯀꯩꯅꯣꯅꯦ ꯑꯩꯈꯣꯏꯒꯤ ꯊꯛꯄ ꯆꯥꯕꯒꯤ ꯃꯇꯥꯡꯁꯤꯗꯗꯤ ꯑꯩꯁꯦ ꯀꯌꯥ ꯀꯩꯗꯧꯗ꯭ꯔꯦ ꯍꯥꯏ꯫ ꯇꯔꯥꯏ ꯃꯔꯨꯞ ꯑꯩꯁꯦ ꯑꯗꯨꯒꯨꯝꯕ ꯅꯤꯁ ꯄꯣꯠꯁꯥ ꯆꯥꯕ꯫ ꯃꯤ ꯅꯠꯇ꯭ꯔꯦ ꯍꯥꯏꯕꯗꯤ ꯑꯩꯅ ꯍꯣꯏ ꯑꯩ ꯐꯨꯔꯕꯨꯗꯤ ꯃꯇꯝ ꯈꯔ ꯀꯥꯞꯄꯝꯃꯤ꯫ ꯑꯗꯨꯕꯨ ꯑꯩ ꯁꯦꯟꯇꯔꯗ ꯁꯦꯟꯇꯔꯗ ꯂꯩ꯫ ꯄꯨꯗꯤ ꯍꯧꯖꯤꯛ ꯄꯥꯎꯒꯤꯗꯤ ꯇꯨꯝꯕ ꯆꯥꯕ ꯃꯇꯥꯡ ꯆꯥꯡ ꯅꯥꯏꯅ ꯊꯧꯖꯒꯦ ꯍꯥꯏꯇꯥꯔꯦ ꯃꯔꯨꯞ꯫ ꯒ꯭ꯌꯥꯟ ꯇꯥꯕ ꯃꯤꯑꯣꯏ ꯑꯃ ꯑꯣꯏꯔꯤ ꯑꯩ ꯅꯤꯁꯥ ꯁꯥ ꯆꯥꯕ ꯃꯤ ꯅꯠꯇꯦ ꯑꯩꯅ ꯈꯪꯅꯕ ꯅꯨꯄꯤꯗꯨꯁꯨ ꯑꯩꯅ ꯍꯥꯏꯈꯤꯕꯅꯤ꯫ ꯑꯩ ꯉꯥꯎꯁꯟꯅꯕ ꯅꯤꯁꯥ ꯄꯨꯁꯥ ꯆꯥꯕ ꯃꯤ ꯅꯠꯇꯦ ꯇꯧꯈꯤꯕ ꯑꯩ ꯁꯦꯟꯇꯔꯗꯩ ꯊꯣꯛꯂꯛꯄꯒ ꯎꯅꯁꯤ꯫ ꯑꯗꯨꯅ ꯍꯥꯏꯔꯛꯄꯗꯤ ꯃꯍꯥꯛꯁꯤ ꯀꯩꯗꯧꯔꯝꯅꯣ ꯈꯪꯗꯦ ꯕ꯭ꯂꯣꯛ ꯊꯝꯖꯤꯜꯂꯛꯑꯦ꯫
ꯎꯝ꯫
ꯑꯗꯣ꯫ ꯋꯥꯔꯤꯁꯨ ꯅꯨꯡꯉꯥꯏꯔꯤ ꯃꯔꯨꯞ ꯑꯗꯣ ꯑꯩꯈꯣꯏ ꯁꯨꯃꯥꯏꯅ ꯇꯧꯖꯤ ꯑꯩꯈꯣꯏꯒꯤ ꯆꯠꯀꯗꯧꯔꯤꯕ ꯃꯐꯝ ꯑꯁꯤ ꯍꯥꯟꯅ ꯂꯥꯏ꯫ ꯇꯤꯟ ꯂꯩꯕ꯭ꯔꯥ ꯈꯣꯠꯄ꯭ꯔꯥ ꯐꯖꯟ ꯌꯦꯡꯊꯣꯛꯁꯤ ꯀꯩꯒꯨꯝꯕ ꯍꯣꯔꯦꯟ ꯆꯥꯔꯨꯔꯒ ꯍꯜꯂꯛꯑꯒ꯫ ꯑꯍꯤꯡꯗ ꯐꯩꯗꯦꯛꯑꯗꯤ
ꯃꯈꯥ ꯑꯗꯨꯝ ꯇꯕꯤꯌꯨ ꯃꯔꯨꯞ꯫
ꯑꯩ ꯌꯥꯝ ꯀꯤꯖꯕ ꯍꯥꯏꯇꯥꯔꯦ꯫
ꯑꯆꯨꯝꯕ ꯃꯛꯅꯤ ꯃꯔꯨꯞ ꯌꯥꯝꯅ ꯅꯨꯡꯉꯥꯏꯕ ꯋꯥꯔꯤꯅꯤ ꯃꯇꯥꯡꯗ ꯁꯤꯗ ꯁꯥꯟꯅꯔꯤꯁꯤ ꯑꯗꯨꯅ ꯌꯦꯡꯁꯤ ꯅꯩꯅꯁꯤ ꯈꯟꯅꯁꯤ꯫ ꯃꯈꯥ ꯀꯔꯤ ꯍꯥꯏꯒꯗꯕꯅꯣ ꯈꯪꯖꯤꯜꯂꯛꯇ꯭ꯔꯦ꯫
ꯑꯗꯣ꯫ ꯋꯥꯔꯤꯁꯨ ꯑꯩ ꯅꯣꯛꯅꯤꯡꯃꯟꯗꯅ ꯋꯥꯔꯤ ꯉꯥꯡ ꯉꯝꯗ꯭ꯔꯦ
ꯃꯇꯝ ꯆꯨꯖꯜꯂꯛꯀꯗꯧꯔꯦ ꯃꯔꯨꯞ ꯃꯈꯥ ꯇꯥꯕꯤꯔꯛꯑꯣ꯫
ꯀꯩꯅꯣꯒꯤ ꯃꯔꯨꯞ ꯑꯩꯅ ꯄꯥꯝꯃꯤꯁꯤ꯫ ꯁꯤ ꯑꯩꯈꯣꯏꯒꯁꯤ ꯑꯩꯈꯣꯏꯒꯤ ꯀꯣꯄꯜ ꯂꯥꯛꯇꯕ ꯍꯥꯏꯇꯥꯔꯦ ꯄꯦꯔ ꯄꯦꯔ ꯄꯥꯠꯅꯦꯄꯥꯠꯅꯔ ꯂꯥꯛꯇꯕ꯫ ꯈꯔ꯫ ꯅꯨꯄꯥ ꯉꯥꯛꯇ ꯂꯥꯛꯄ ꯖꯒꯥꯗ ꯆꯠꯅꯤꯡꯉꯥꯏ ꯍꯥꯏꯇꯤ ꯅꯠꯇ꯭ꯔꯒꯗꯤ ꯀꯩꯒꯨꯝꯕ ꯍꯣꯔꯦꯟ ꯑꯩꯅ ꯄꯥꯏꯔꯤꯕ ꯑꯣꯛ ꯊꯣꯡꯕꯗꯨꯅ꯫ ꯄꯦꯜꯂꯛꯇꯗꯅ ꯃꯤꯒꯤ ꯂꯥꯡꯃꯤꯟꯅꯔꯤꯕ ꯅꯨꯄꯥ ꯅꯨꯄꯤꯗꯨꯗ ꯊꯣꯝꯃꯨꯔꯒꯗꯤ꯫ ꯐꯤꯕꯝ ꯑꯃ ꯆꯥꯔꯣꯢ
ꯃꯇꯥꯡ ꯑꯁꯤꯗ ꯂꯣꯢꯁꯤꯜꯂꯁꯤ ꯆꯥꯛ ꯍꯥꯗꯧꯔꯦ